ꯍꯜꯂꯣ
ꯇꯥꯕꯔꯣ
ꯍꯣꯢ
ꯎꯝ
ꯄꯨꯡ ꯀꯌꯥꯗ ꯇꯨꯝꯒꯗꯅꯣ ꯅꯪꯗꯤ ꯎ ꯑ
ꯑꯩ ꯉꯁꯤꯗꯤ ꯉꯟꯅ ꯈꯔ ꯇꯨꯝꯒꯦ ꯍꯥꯏꯅ ꯈꯜꯂꯤꯅꯦ ꯉꯔꯥꯡꯗꯣ ꯐꯖꯅ ꯇꯨꯝꯗꯦꯕꯀꯣ
ꯋꯥꯔꯤ ꯁꯥꯒꯤꯔꯣ
ꯋꯥꯔꯤ ꯁꯥꯕꯒꯤ ꯍꯥꯏꯕ꯭ꯔꯥ ꯑꯗꯨ ꯈꯪꯗꯦ ꯑꯗꯨ ꯉꯔꯥꯡꯗꯤ ꯇꯨꯝꯕ ꯉꯝꯗꯦꯕ ꯑꯗꯨꯕꯨ ꯋꯥ ꯄꯨꯡ ꯑꯃ ꯑꯅꯤ ꯑꯣꯏꯂꯝꯗꯥꯏ ꯇꯨꯝꯃꯦꯕ ꯑꯗꯨꯒꯤ ꯑꯩ ꯉꯁꯤꯗꯤ ꯈꯔ ꯉꯟꯅ ꯇꯨꯝꯒꯦ ꯍꯥꯏꯅ ꯈꯜꯂꯦꯕ
ꯑꯩꯈꯣꯏꯅ ꯋꯥꯔꯤ ꯁꯥꯕꯁꯤꯗꯤ ꯏꯂꯚꯦꯟꯒꯤ ꯃꯃꯥꯡꯗ ꯁꯥꯕ ꯂꯣꯏꯔꯕ ꯑꯃ ꯑꯩꯈꯣꯏꯗꯤ ꯑꯩꯈꯣꯏꯅ ꯋꯥꯔꯤ ꯁꯥꯕꯗꯤ
ꯑꯣ ꯍꯣꯏ ꯍꯣꯏ ꯇꯨꯝꯃꯁꯨ ꯃꯥꯒꯤ ꯇꯨꯝꯕ ꯃꯇꯝꯗꯣ ꯍꯦꯟꯈ꯭ꯔꯗꯤ ꯇꯨꯝꯅꯤꯡꯗꯦꯅꯦ
ꯑꯗꯨꯒ ꯅꯪ ꯀꯔꯤ ꯇꯧꯕ ꯖꯥꯠꯅꯣꯅꯦ ꯑꯩꯈꯣꯏ ꯋꯥꯔꯤ ꯁꯥꯕ ꯂꯣꯏꯔꯒ
ꯑ ꯑꯩ ꯑꯗꯨꯝ ꯐꯣꯟ ꯌꯦꯡꯉꯦꯀꯣ ꯐꯣꯟꯒꯨꯝꯕ ꯑꯁ ꯅ꯭ꯌꯨꯁ ꯀꯨꯝꯕ ꯑꯗꯨꯝ ꯌꯦꯡꯂꯒ ꯁ꯭꯭ꯔꯦꯁꯗꯣ ꯂꯩꯈꯔꯦꯕ
ꯑꯣ ꯍꯣꯏ ꯅꯌꯨꯁ ꯀꯨꯝꯕꯁꯨ ꯈꯔ ꯈꯔꯗꯤ ꯌꯦꯡꯗꯤ ꯌꯦꯡꯒꯗꯕꯅꯤ ꯑꯗꯨ ꯌꯥꯝ ꯌꯦꯡꯔꯁꯨ ꯀꯥꯟꯅꯥꯔꯣꯏ ꯑꯗꯨꯅ ꯑꯩꯈꯣꯏꯒꯤ ꯐꯅꯕ ꯀꯔꯤꯁꯨ ꯄꯤꯔꯣꯏꯕꯀꯣ
ꯎꯝ ꯑꯩ ꯉꯔꯥꯡ ꯑꯗꯨꯝ ꯌꯦꯡ ꯌꯦꯡꯔꯒ ꯁ ꯁꯥꯎꯅꯤꯡꯉꯦꯍꯦ
ꯍꯣꯏ ꯅꯤꯌꯨꯁꯁꯨ ꯈꯔ ꯁꯥꯥꯗꯤ ꯂꯩꯒꯗꯕꯅꯦ ꯑꯗꯨꯕꯨ ꯌꯥꯝ ꯑꯗꯨꯗꯤ ꯑꯗꯨꯗ ꯃꯅꯨꯡꯗ ꯌꯥꯝ ꯆꯪꯉꯥꯒ ꯏꯁꯇꯗꯤ ꯇꯧꯕ ꯑꯦꯅꯥꯂꯥꯏꯁ ꯇꯧꯕ ꯁꯨꯃꯥꯏꯅ ꯇꯧꯕꯗꯤ ꯁꯨꯃꯥꯏꯅ ꯇꯧꯅꯤ ꯑꯗꯨ ꯑꯗꯨꯕꯨ ꯃꯥ ꯇꯧꯕꯗꯣ ꯑꯩꯈꯣꯏꯒꯤ ꯊꯕꯛꯗꯣ ꯑꯗꯨꯗꯣ ꯑꯩꯈꯣꯏꯒꯤ ꯊꯕꯛ ꯅꯠꯇꯦꯕꯀꯣ
ꯎꯝ
ꯑꯩꯈꯣꯏꯅ ꯑꯗꯨ ꯍꯪꯂꯁꯨ ꯑꯩꯈꯣꯏꯅ ꯇꯧꯒꯗꯧꯕ ꯑꯩꯈꯣꯏꯒꯤ ꯊꯕꯛꯁꯨ ꯅꯠꯇꯦ ꯑꯩꯈꯣꯏꯅ ꯇꯧꯕ ꯌꯥꯕ ꯊꯕꯛꯁꯨ ꯌꯥꯎꯗꯦꯕ ꯑꯗꯨꯒꯨꯝꯕꯗꯣ
ꯎꯝ
ꯑꯩꯈꯣꯏ ꯏꯄꯥꯁꯨ ꯂꯩꯑꯦ ꯑꯩ ꯑꯩꯈꯣꯏ ꯏꯄꯥꯗꯣ ꯅꯤꯌꯨꯁ ꯅꯤꯌꯨꯁ ꯑꯗꯨꯝ ꯌꯦꯡꯔꯒ ꯂꯩꯑꯦꯕ ꯐꯣꯟꯗꯀꯣ ꯑꯗꯨꯅ ꯀꯥꯟꯅꯔꯣꯏ ꯑꯗꯨꯅ ꯑꯗꯨꯅ ꯏꯁꯇ꯭ꯔꯦꯁꯀꯨꯝꯕ ꯗꯤꯄ꯭ꯔꯦꯁꯟꯒꯨꯝꯕ ꯑꯗꯨꯒꯤ ꯑꯗꯨꯒꯤ ꯅ꯭ꯌꯨꯁꯀꯤ ꯋꯥꯈꯜ ꯈꯛꯇꯪ ꯂꯩꯅꯤ ꯑꯗꯨ ꯀꯥꯟꯅꯔꯣꯏ ꯑꯗꯨꯃꯥꯏꯅ ꯇꯧꯗ꯭ꯔꯁꯨ ꯌꯥꯏ ꯍꯥꯏꯅ ꯍꯥꯏꯕꯅꯦ ꯑꯩꯈꯣꯏꯁꯦ
ꯑꯁ ꯑꯗꯨꯗꯣ ꯌꯥꯝꯅ ꯏꯁꯇ꯭ꯔꯦꯁ ꯑꯣꯏꯕꯅꯦꯀꯣ ꯇꯦꯟꯁꯟꯁꯦ ꯌꯥꯝ ꯄꯤꯌꯦ ꯌꯥꯝ ꯍꯥꯏꯅꯗꯦ ꯑꯗꯨꯒ ꯍꯧꯖꯤꯛꯀꯥꯟꯗꯤ ꯋꯥꯔꯜ ꯀꯞꯁꯨ ꯂꯩꯌꯦꯀꯣ ꯅꯪꯗꯤ ꯋꯥꯔ ꯀꯞ ꯌꯦꯡꯗꯦ
ꯑꯩꯈꯣꯏ ꯌꯦꯡꯉꯦꯗ ꯑꯃ ꯑꯃꯗꯤ ꯈꯔ ꯃꯦꯠꯁ ꯐꯖꯒꯗꯧꯕ ꯑ ꯑꯩꯈꯣꯏ ꯉꯁꯤ ꯑꯌꯨꯛꯒꯤꯁꯨ ꯌꯦꯡꯕꯅꯤ ꯁꯤꯛꯁ ꯁꯤꯛꯁꯇ ꯂꯩꯕ ꯃꯣꯔꯅꯤꯡꯒꯤ ꯁꯤꯛꯁꯇ ꯂꯩꯔꯤꯕ ꯃꯦꯠꯁꯗꯣ
ꯑ ꯑꯥ
ꯉꯁꯤ ꯑꯌꯨꯛꯇꯣ ꯃꯦꯠꯁ ꯑꯅꯤ ꯂꯩꯕꯅꯦꯕꯀꯣ
ꯑꯥ
ꯄꯨꯡ ꯑꯅꯤ ꯃꯈꯥꯏꯗ ꯑꯃ ꯂꯩꯕ ꯑꯗꯨꯒ ꯄꯨꯡ ꯇꯔꯨꯛꯛꯇ ꯑꯃꯥ ꯂꯩꯕ ꯑꯗꯨ ꯑꯩꯈꯣꯏ ꯐꯥꯔꯁ ꯃꯦꯠꯆꯗꯤ ꯌꯦꯡꯗꯦ ꯑꯗꯨ ꯁꯦꯀꯦꯟ ꯃꯦꯠꯁꯇꯤ ꯍꯧꯒꯠꯂꯒ ꯈꯔ ꯂꯣꯏꯒ ꯗꯧꯕ ꯃꯇꯝꯗ ꯈꯔ ꯌꯦꯡꯕ ꯐꯪꯉꯦ
ꯑꯥꯎ
ꯃꯣꯏ ꯑꯩꯈꯣꯏꯅ ꯌꯦꯡꯕꯗꯣ ꯑꯥꯔꯖꯦꯟꯇꯤꯅꯥꯒ ꯁ꯭ꯋꯤꯖꯔꯂꯦꯟꯅꯤꯕ
ꯑꯥ
ꯑꯗꯨ ꯒꯣꯜ ꯔꯤꯖꯜꯕꯨ ꯍꯥꯏꯔꯗꯤ ꯁ꯭ꯋꯤꯖꯔꯂꯦꯟꯅ ꯒꯣꯜ ꯑꯃ ꯍꯥꯞꯄ
ꯑꯥ
ꯑꯗꯨꯒ ꯑꯔꯖꯦꯟꯇꯤꯅꯥꯅ ꯒꯨꯗ꯭ꯔꯤ ꯊ꯭ꯔꯤꯒꯣ ꯀꯣ
ꯎꯝ
ꯑꯣ ꯑꯍꯨꯝ ꯆꯥꯟꯕꯒꯤ ꯋꯥꯅꯤꯗ ꯑꯗꯨꯗꯒꯤ ꯑꯥꯔꯖꯦꯟꯇꯤꯅꯥꯅ ꯉꯁꯤꯒꯤꯗꯤ ꯉꯝꯈ꯭ꯔꯦ
ꯑ ꯅꯪꯗꯤꯩ ꯀꯅꯥꯕꯨꯕ ꯁꯞꯄꯣꯔꯠ ꯇꯧꯕ꯭ꯔꯣ
ꯑꯁ ꯑꯩꯒꯤ ꯁꯞꯄꯣꯔꯠ ꯍꯥꯏꯕ ꯍꯥꯏꯔꯗꯤ ꯉꯝꯒꯗꯧꯕ ꯍꯥꯏ ꯍꯥꯏꯕꯗꯤ ꯐ꯭ꯔꯥꯁ ꯑꯣꯏꯔꯣ
ꯀ ꯐ꯭ꯔꯥꯟꯁ
ꯐ꯭ꯔꯥꯟ ꯍꯣꯏ ꯐ꯭ꯔꯥꯟꯁ
ꯐ꯭ꯔꯥꯟꯁꯇ ꯄ꯭ꯂꯦꯌꯔ ꯄꯣꯄꯨꯂꯔ ꯑꯣꯏꯕ ꯃꯤ ꯂꯩꯕ꯭ꯔꯣ
ꯂꯩꯕꯅꯦ
ꯀꯅꯥꯅꯣ
ꯌꯥꯝ ꯏꯅꯔꯖꯦꯇꯤꯛ ꯑꯣꯏꯕ ꯌꯥꯝ ꯏꯁꯃꯥꯔꯠ ꯑꯣꯏꯕ ꯌꯥꯝ ꯁꯥꯟꯅꯕ ꯍꯥꯏꯕ ꯃꯥꯒꯤ ꯃꯤꯡꯅ ꯕꯥꯕꯤꯦ ꯍꯥꯏꯕꯗꯣ ꯈꯪꯗ꯭ꯔꯣ
ꯑꯣꯚ ꯄꯦꯔꯣ
ꯍꯥꯏꯕꯗꯣ ꯍꯣꯏ
ꯑꯆꯥ ꯑꯁ ꯑꯩꯗꯤ ꯔꯣꯅ ꯑꯩꯗꯤ ꯔꯣꯅꯥꯗꯣꯧꯕ ꯁꯄꯣꯔꯠ ꯇꯧꯋꯦ
ꯑꯩꯗꯤ ꯔꯣꯅꯦꯗꯣꯕꯨꯗꯤ ꯍꯥꯏꯅꯗꯦꯗ ꯃꯥꯒꯤ ꯀꯃꯥ ꯑꯃꯒꯤ ꯀꯔꯦꯛꯇꯔ ꯀꯃꯥ ꯑꯩꯗꯤ ꯍꯥꯏꯅꯗꯦꯅ ꯃꯥꯒꯤꯗꯤ
ꯍꯣꯏ ꯔꯣꯅꯥꯗꯣꯗꯤ ꯀꯔꯩꯇꯔꯒꯨꯝꯕꯗꯤ ꯃꯤꯅꯗꯤ ꯐꯠꯇꯦ ꯐꯠꯇꯦ ꯍꯥꯟꯅꯗꯤ ꯍꯥꯏꯌꯦꯕꯀꯣ ꯑꯗꯣ ꯑ ꯑꯗꯨꯝ ꯁꯛ ꯐꯖꯕ ꯌꯥꯏꯗꯤ ꯑꯗꯨꯝ ꯁꯞꯄꯣꯔꯠ ꯇꯧꯕꯅꯤꯗ
ꯑꯣ ꯑꯣ ꯃꯣꯏꯗꯤ ꯃꯣꯏꯗꯤ ꯅꯍꯥꯟ ꯅꯨꯡ ꯁꯤꯈ꯭ꯔꯦ ꯠ ꯗꯠ ꯁꯕꯦꯟꯗ ꯁꯤꯔꯒꯝ ꯑꯣꯏꯗꯦ ꯠ ꯁꯕꯦꯟꯗ ꯁꯤ ꯖꯨꯂꯥꯏꯀꯣ
ꯑ
ꯖꯨꯂꯥꯏ ꯗꯦꯠ ꯁꯚꯦꯟ ꯗꯦꯠ ꯁꯤꯛꯁꯇ ꯃꯣꯏ ꯁꯤꯒꯅꯤ ꯑꯗꯨ ꯗꯦꯠ ꯁꯚꯦꯟꯗ ꯃꯣꯏꯒꯤ ꯇꯤꯛꯀꯦꯠ ꯂꯧꯔꯒ ꯊꯕꯤꯔ ꯑꯣꯏꯕꯅꯦ
ꯑꯁ ꯑꯩꯗꯤ ꯔꯣꯅꯥꯗꯣ ꯁꯤꯈ꯭ꯔꯕ ꯅꯨꯃꯤꯠꯇꯗꯤ ꯌꯥꯝ ꯅꯨꯡꯉꯥꯏꯗ
ꯑꯥ
ꯃꯣꯏ
ꯑꯗꯣ
ꯃꯣꯏꯗꯤ ꯃꯁꯥ ꯃꯁꯥꯒꯤ ꯈꯛꯇ ꯈꯜꯂꯒ ꯁꯥꯟꯅꯏꯔꯤꯕꯗꯨꯅꯦꯗꯣ ꯑꯩꯈꯣꯏꯗꯣ
ꯑꯣ ꯑꯗꯨ ꯅꯪꯗꯤ ꯕꯥꯄꯦꯕꯨ
ꯍꫭꯏ ꯑꯗꯨꯅ ꯃꯣꯏ ꯍꯥꯏꯔꯣ ꯍꯥꯏꯔꯣꯑꯣ
ꯅꯪꯗꯤ ꯕꯄꯦꯕꯨ ꯀꯔꯤꯒꯤ ꯁꯞꯄꯣꯔꯠ ꯇꯧꯕ꯭ꯔꯣ ꯕꯥꯕꯄꯦꯁꯦ ꯀꯔꯤ ꯐꯕ ꯂꯩꯕ꯭ꯔꯣ
ꯑꯁ ꯃꯥꯗꯤ ꯌꯥꯡꯁꯨ ꯑꯣꯏꯌꯦ ꯃꯥꯗꯤ ꯑꯉꯥꯡꯁꯨ ꯑꯣꯏꯔꯤꯑꯕꯀꯣ
ꯑꯥ
ꯂꯥꯁ ꯋꯥꯔꯜ ꯀꯞꯇꯣ ꯃꯥꯅ ꯌꯥꯪꯒꯦꯁ ꯑꯣꯏꯕꯅꯦꯕ
ꯑꯥ
ꯑꯗꯨꯒ ꯑꯉꯥꯡꯁꯨ ꯑꯣꯏꯔꯤꯌꯦ ꯑꯗꯨꯒ ꯃꯥꯒꯤ ꯃꯑꯣꯡ ꯍꯥꯏꯕ ꯇꯥꯔꯦ
ꯑꯥ
ꯑꯗꯨꯒ ꯃꯥꯅ ꯁꯥꯟꯅꯕ ꯃꯑꯣꯡ ꯑꯗꯨꯒ ꯁꯥꯟꯅꯕꯁꯨ ꯍꯥꯏꯌꯦꯕꯀꯣ ꯃꯥ
ꯑꯥ
ꯑꯗꯨꯒꯤꯅꯤꯗ ꯌꯥꯝ ꯌꯥꯝ ꯃꯤ ꯑꯇꯣꯞꯄꯗꯒꯤ ꯌꯥꯝ ꯍꯦꯟꯕꯗꯤ ꯌꯧꯗꯦꯕ ꯁꯨꯝ ꯃꯥꯟꯅꯕꯗꯤ ꯃꯥꯟꯅꯩꯗ
ꯃꯤꯗꯤ ꯃꯦꯁꯤꯕꯨꯁꯨ ꯐꯩꯌꯦ ꯐꯩꯌꯦ ꯍꯥꯏꯅ ꯇꯥꯏꯅꯦ
ꯃꯥꯅꯦ ꯃꯥꯅꯦ ꯑꯁꯤ ꯑꯁꯤ ꯁꯤ ꯍꯥꯏꯗꯤ ꯂꯣꯏꯔꯦ ꯑꯩꯈꯣꯏꯒꯤ ꯂꯥꯏ ꯁꯤ ꯍꯧꯖꯤꯛ ꯑꯩꯈꯣꯏꯅ ꯂꯩꯕ ꯃꯦꯁꯤ ꯍꯥꯏꯔꯗꯤ ꯂꯣꯏꯔꯦ ꯃꯦꯁꯤꯒꯤ ꯃꯦꯠꯁ ꯂꯩꯔꯗꯤ ꯇꯨꯡꯕꯁꯨ ꯆꯥꯕꯁꯨ ꯃꯣꯏꯁꯤ ꯄꯨꯔꯥ ꯁꯦꯀ꯭ꯔꯤꯐꯥꯏꯁꯅꯤ
ꯑꯩꯗꯤꯀꯣ ꯃꯦꯁꯤꯒꯤ ꯃꯦꯁꯤꯕꯨ ꯈꯛꯇꯪ ꯅꯠꯇꯦ ꯃꯦꯁꯤꯒꯤ ꯐꯦꯟ ꯍꯣꯏꯕꯕꯨꯁꯨ ꯑꯌꯥꯝꯕ ꯎꯅꯤꯡꯗ꯭ꯔꯦ ꯌꯥꯝ ꯍꯅꯗꯦ ꯑꯩꯗꯤ
ꯑꯗꯨꯕꯨꯗꯤ ꯑꯗꯨꯅꯅꯤ ꯑꯗꯨꯅꯅꯤ ꯌꯥꯔꯣꯏꯅꯦ ꯃꯣꯏꯅ ꯑꯃꯨꯛ ꯅꯃꯁꯨ ꯌꯥꯏꯅ ꯑꯁꯥꯗꯣ ꯌꯥꯝ ꯂꯩꯌꯦꯅꯦ ꯃꯤꯗꯤ
ꯑꯥ ꯃꯤꯅ ꯔꯤꯜꯁꯀꯨꯝꯕ ꯑꯗꯨꯝ ꯏꯟꯁꯇꯥꯒ꯭ꯔꯥꯝ ꯐꯦꯁꯕꯨꯛꯀꯨꯝꯕꯗ ꯁꯦꯌꯔꯗ ꯇꯧꯋꯦꯕꯀꯣ
ꯎꯝ
ꯃꯦꯁꯤ ꯐꯦꯟ ꯈꯣꯏꯗꯣ
ꯃꯥꯅꯦ ꯃꯥꯅꯦ
ꯑꯁ ꯑꯩꯗꯤ ꯍꯅꯥꯗꯕꯁꯤꯅ ꯑꯩꯗꯤ ꯇꯩ ꯇꯤꯡ ꯇꯧꯕꯗꯣꯒꯣ ꯌꯦꯡꯂꯒ ꯁꯧꯎꯅꯤꯡꯕꯗꯣ
ꯃꯥꯅꯦ ꯃꯥꯅꯦ ꯑꯗꯨ ꯍꯧꯖꯤꯛꯁꯦ ꯐꯨꯠꯕꯣꯜꯒꯤ ꯁꯤꯖꯟ ꯑꯣꯏꯕꯤꯒꯅꯤꯅꯦ ꯈꯔ ꯂꯩꯔꯗꯤ ꯑꯗꯨꯒꯨꯝꯕꯗꯣ ꯍꯥꯞꯂꯣꯏꯕꯀꯣ ꯑꯗꯨꯒ ꯇꯧꯔꯦ ꯗꯦꯠ ꯁꯚꯦꯟꯇꯤꯟ ꯗꯦꯠ ꯁꯚꯦꯟꯇꯤꯟ ꯃꯥꯜꯂꯦ ꯖꯨꯂꯥꯏ ꯑꯁꯤ ꯍꯧꯖꯤꯛ ꯁꯥꯟꯅ ꯒꯂꯗ ꯐꯤꯐꯥ ꯋꯔ ꯀꯞ ꯍꯥꯏꯁꯤꯔꯥ ꯑꯗꯨꯗꯣ ꯗꯦꯠ ꯁꯕꯦꯟꯇꯤꯟ ꯑꯣꯐ ꯖꯨꯂꯥꯏꯗ ꯂꯣꯏꯅꯤꯕꯀꯣ
ꯑꯥ
ꯎꯝ ꯑꯗꯨ ꯂꯣꯏ ꯑꯗꯨꯒꯤ ꯑꯗꯨꯒꯤ ꯅꯨꯃꯤꯠ ꯗꯦꯠ ꯁꯕꯦꯟꯇꯤꯟꯗꯣ ꯂꯣꯏꯕ ꯂꯣꯏ ꯂꯣꯏꯔꯗꯤ ꯁꯤ ꯂꯥꯛ ꯂꯣꯏꯔꯦ ꯑꯗꯨꯒꯤ ꯐꯨꯠꯕꯣꯜꯒꯤ ꯋꯥꯔꯤꯗꯤ ꯂꯣꯏꯔꯦ ꯑꯗꯨꯗꯒꯤ
ꯋꯥꯔꯤꯗꯤ ꯂꯣꯏꯔꯅꯤ ꯑꯗꯨꯒꯤ ꯃꯃꯥꯡꯗꯗꯤ ꯑꯗꯨꯝ ꯊꯥꯔꯛꯀꯅꯤꯗ
ꯑꯗꯨꯝ ꯊꯥꯔꯛꯑꯦ ꯑꯗꯨꯒ ꯃꯤ ꯈꯔ ꯋꯥꯔꯤ ꯁꯥꯕꯗꯗꯤ ꯑꯁ ꯃꯤ ꯁꯤꯗꯤ ꯑꯗꯨꯝ ꯇꯧꯕꯅꯤ ꯔꯣꯅꯥꯗꯣꯗꯤ ꯑꯗꯨꯝ ꯇꯧꯕꯅꯤ ꯍꯥꯏꯅ ꯇꯥꯕꯗꯥ ꯍꯩꯅꯗꯕꯗꯣꯀꯣ ꯑꫭꯏꯔ‌ꯦꯀꯣ ꯌꯥꯝꯅ
ꯃꯥꯅꯦ ꯃꯥꯅꯦ ꯃꯥꯅ‌ꯦ ꯃꯣꯏꯅꯗꯤ ꯃꯣꯏꯁꯦ ꯁꯤ ꯄ꯭ꯔꯤꯊꯤꯕꯤꯗ ꯍꯤꯡꯉꯒ ꯂꯩꯑꯦ ꯍꯥꯏꯕꯁꯨ ꯈꯪ
ꯑ
ꯁꯨꯃꯥꯏ ꯍꯦꯟꯅ ꯂꯩꯔꯤ ꯋꯥꯅꯤꯗ ꯄꯨꯟꯁꯤꯁꯦ ꯑꯉꯥꯛꯄꯅꯤꯗ
ꯄꯨꯟꯁꯤꯗꯗꯤ ꯃꯤꯁꯤꯒꯤ ꯔꫭꯅ‌ꯦꯗ‌ꯦ ꯔꯣꯅꯦꯗꫭꯒꯤ ꯑꯣꯏꯔ ꯑꯩ ꯁꯤꯁꯨ ꯁꯤꯒꯦꯅꯀꯣ ꯁꯤ ꯁꯤꯔꯗꯤ ꯀꯥ ꯂꯩꯑꯦꯕꯕꯥ ꯃꯅꯤ
ꯑꯁ ꯅꯣꯛ ꯃꯨꯅꯤꯀꯣ ꯃꯤꯁꯨ ꯖꯥꯖꯥꯅꯤꯖꯖ ꯌꯥꯝ ꯂꯥꯛꯄꯅꯤ ꯀꯣ
ꯑꯁ ꯒ꯭ꯔꯨꯞ ꯒ꯭ꯔꯨꯞ ꯌꯦꯅꯒ ꯈꯥꯟ ꯅꯥꯕꯗ ꯂꯣꯏꯔꯦ ꯃꯤꯁꯤꯒ ꯔꫭꯅꯥꯜꯗꫭ ꯐ‌ꯦꯟ
ꯍꯣꯏ ꯌꯥꯝ ꯅꫭꯛꯅꯤꯡꯕꯅꯦ
ꯇꯧ ꯖꯥꯠ ꯖꯥꯠꯅꯤꯅꯦ ꯃꯤꯁꯦ
ꯍꯣꯏ ꯖꯥꯠ ꯖꯠꯅꯤ
ꯇꯧꯕꯁꯦ ꯃꯤꯁꯤ ꯇꯧꯎꯏ ꯇꯧꯏꯅꯦ
ꯅꯣꯏ ꯍꯌ‌ꯦꯡ ꯁꯨꯇꯤ ꯂꯩꯕ꯭ꯔꯣ
ꯀꯔꯤ ꯍꯥꯢꯕ
ꯅꯣꯏ ꯍꯌꯦꯡ ꯁꯨꯇꯤꯒꯨꯝꯕ ꯂꯩꯕ꯭ꯔꯣ ꯅꯣꯏꯗꯤ ꯁꯨꯇꯤꯗꯤ ꯌꯥꯝ ꯂꯩꯇꯕ ꯃꯥꯜꯂꯦꯅꯦꯀꯣ
ꯁꯨꯇꯤ ꯂꯩ ꯌꯥꯝꯗꯦ ꯁꯟꯗꯦ ꯁꯨꯇꯤ ꯑꯣꯏꯌꯦ ꯑꯗꯨꯒ ꯎꯝ ꯎꯝ ꯃꯟꯗꯦꯗꯣ ꯋꯥꯟ ꯃꯟꯁꯇ ꯇꯨ ꯇꯥꯏꯝ ꯑꯩꯕꯨ ꯃꯟꯗꯦ ꯍꯣꯂꯤꯗꯦ ꯄꯤꯌꯦꯕꯀꯣ ꯑꯗꯨ ꯍꯌꯦꯡꯗꯤ ꯁꯨꯇꯤ ꯂꯩꯇꯦ ꯍꯌꯦꯡꯗꯤ ꯊꯕꯛ ꯆꯠꯀꯅꯤ
ꯍ ꯑꯗꯣ ꯑꫭ ꯕꯥꯏ ꯆꯥꯟꯁ ꯍꯥꯏꯕꯇꯥꯔꯦ ꯅꯪꯅ
ꯎꯝ
ꯅꯥꯕ ꯅꯠꯇ ꯅꯪꯒꯤ ꯍꯛꯆꯥꯡꯒꯨꯝꯕ ꯉꯝꯗ꯭ꯔꯗꯤ ꯅꯪꯒꯤ ꯁꯞꯁꯇꯤꯇ꯭ꯌꯨꯁꯟ ꯒꯨꯝꯕ ꯃꯤ ꯂꯩꯕ꯭ꯔꯣ
ꯂꯩꯌꯦ ꯅꯥ
ꯂꯩꯌꯦꯕꯥ
ꯃꯤ ꯃꯔꯤ ꯊꯕꯛ ꯇꯧꯕꯅꯤꯍꯦ ꯑꯩꯈꯣꯏ ꯗꯨꯀꯥꯟ ꯑꯃꯗ
ꯑꯗꯨꯗꯤ
ꯃꯤ ꯃꯔꯤ ꯂꯩꯕꯅꯦ
ꯑꯗꯨ ꯑꯗꯨꯒꯤ ꯅꯣꯏ ꯌꯥ ꯋꯥ ꯋꯥꯏꯅꯗꯦ
ꯍꯣꯏ ꯌꯥꯝꯅꯗꯤ ꯋꯥꯏ ꯍꯥꯏꯕꯗꯤ ꯅꯠꯇꯦ ꯑꯁ ꯑꯗꯨ ꯗꯨꯀꯥꯟꯒꯨꯝꯕ ꯐꯝꯃꯁꯨ ꯀꯔꯤꯁꯨ ꯇꯧꯗ꯭ꯔꯁꯨ ꯌꯨꯝ ꯄꯤꯛꯇ꯭ꯔꯨ ꯄꯤꯕꯗ ꯔꯨꯝ ꯄꯤꯛꯇ꯭ꯔꯨ ꯄꯤꯕꯗ ꯑꯗꯨꯝ ꯂꯩꯕꯁꯨ ꯋꯥꯏꯗ ꯃꯥꯏꯟꯗꯣ ꯈꯔ ꯍꯥꯏꯗꯤ ꯊꯕꯛ ꯂꯩꯌꯦ ꯊꯕꯛ ꯍꯥꯏꯔꯗꯤ ꯈ꯭ꯔꯁ ꯏꯁꯇ꯭ꯔꯦꯁ ꯑꯣꯏꯕ ꯑꯃ ꯂꯩꯌꯦꯅꯀꯣ
ꯎꯝ
ꯌꯨꯝꯗ ꯀꯔꯤꯁꯨ ꯇꯧꯗ꯭ꯔꯒ ꯂꯩꯕꯒ ꯊꯕꯛ ꯆꯠꯂꯒ ꯃꯤꯒꯤ ꯊꯕꯛ ꯇꯧꯕꯗꯨꯗꯤ ꯈꯔꯗꯤ ꯏꯁꯇ꯭ꯔꯦꯁ ꯍꯥꯏꯕ ꯑꯃ ꯂꯩꯌꯦꯅ ꯇꯦꯟꯁꯟꯗꫭ ꯑꯗꯨꯒꯨꯝꯕ ꯋꯥꯕ ꯋꯥꯅꯤꯗ
ꯑꯣ ꯑꯆꯥ
ꯊꯕꯛꯇꯤ ꯍꯧꯖꯤꯛꯀꯥꯟꯅꯤ ꯋꯥꯗꯦ
ꯍꯣꯏ ꯅꯪ ꯅꯣꯏꯒꯤꯁꯦ ꯗꯨꯀꯥꯟ ꯃꯆꯥꯗ ꯃꯤ ꯑꯍꯨꯝ ꯃꯤ ꯃꯔꯤꯒꯨꯝꯕ ꯐꯝ ꯐꯝꯃꯦ ꯍꯥꯏꯗꯤ ꯌꯥꯝ ꯂꯨꯕ ꯇꯧꯕ ꯊꯕꯛꯁꯨ ꯅꯠꯇꯦꯕꯀꯣ ꯌꯥꯝ ꯑꯗꯨꯝ ꯑꯗꯨꯝ ꯂꯥꯏꯒꯗꯧꯕ ꯃꯥꯜꯂꯦꯕ ꯅꯪꯒꯤ ꯅꯣꯢ ꯊꯕꯛꯁꯦ ꯋꯥꯒꯗꯧꯕ ꯃꯥꯟꯗꯦꯕ
ꯑꯩꯈꯣꯏ ꯀꯩꯅꯣꯃ ꯅꯝꯊꯣꯟꯗꯣ
ꯍꯣꯏ
ꯅꯟꯊꯣꯟ ꯇꯣ ꯃꯟꯗꯦ ꯑꯦꯕ꯭ꯔꯤ ꯃꯟꯗꯦꯗ ꯃꯥ ꯊꯕꯛ ꯇꯧꯕ ꯂꯥꯜꯂꯛꯄꯅꯦ ꯄꯔꯠ ꯇꯥꯏꯝ ꯀꯣ ꯑꯝ ꯑꯩ ꯑꯩ ꯁꯦ ꯃꯟꯗꯦꯗ ꯍꯣꯂꯤꯗꯦ ꯐꯪ ꯐꯥꯎꯅꯤꯅ ꯃꯥ ꯃꯤ ꯑꯃ ꯂꯩꯗ꯭ꯔꯗꯤ ꯌꯥꯗꯕꯀꯣ ꯑꯗꯨꯒꯤ ꯏꯚꯤꯅꯤꯡꯗ ꯂꯥꯛꯑꯦ ꯑꯗꯨꯝ ꯂꯩꯕꯅꯦ ꯑꯦꯗꯖꯁ ꯇꯧꯕ ꯑꯗꯨꯝ ꯌꯥꯏꯌꯦ
ꯑꯗꯨ ꯃꯣꯏꯗꯒꯤ ꯁꯦꯂꯔꯤꯒꯨꯝꯕꯗꯤ ꯀꯃꯥꯏꯅ ꯇꯧꯕ ꯃꯣꯏꯒꯤ ꯍꯣꯏ ꯁꯤꯂꯔꯤ ꯍꯥꯏꯕ ꯇꯥꯔꯦ ꯊꯥꯒꯤ ꯑꯣꯏꯅ ꯄꯤꯕ꯭ꯔꯣ ꯅꯨꯃꯤꯠ ꯍꯣꯏꯒꯤ ꯅꯨꯃꯤꯠ ꯑꯃꯃꯒꯤ ꯄꯤꯕ꯭ꯔꯣ
ꯃꯥꯅ ꯀꯔꯤꯔꯥ ꯑꯗꯨꯝ ꯂꯥꯛꯑꯦ ꯑꯗꯨ ꯂꯥꯛꯄꯗꯣ ꯏꯕꯅꯦ ꯃꯥ ꯑꯗꯦ ꯇꯥꯏꯝꯒꯨꯝꯃꯗ ꯄꯨꯡ ꯑꯃ ꯑꯗꯨꯋꯥꯏꯒꯨꯝꯕꯗ ꯂ ꯂꯥꯛꯑꯦꯕꯀꯣ
ꯎꯝ
ꯅꯠꯇ꯭ꯔꯒ ꯄꯨꯡ ꯑꯅꯤ ꯑꯍꯨꯝ ꯑꯗꯨꯋꯥꯏꯒꯨꯝꯕꯗ ꯂꯥꯛꯑꯦ ꯑꯗꯨ ꯂꯥꯛꯔꯗꯤ ꯋꯥꯟ ꯗꯦꯗ ꯐꯥꯏꯚ ꯍꯟꯗ꯭ꯔꯦꯠ ꯑꯗꯨꯝ ꯋꯥꯟ ꯗꯦ ꯍꯥꯏꯕꯗꯤ ꯍꯣꯜ ꯅꯠꯇꯦ